ꯎꯝ
ꯀꯔꯤ ꯇꯧꯔ ꯂꯩꯕ꯭ꯔꯣ
ꯖꯃꯨꯟꯗ ꯆꯥꯔꯒ ꯎꯝ ꯑꯃꯨꯛ ꯍꯤꯞꯄꯦ ꯍꯧꯖꯤꯛ ꯑꯩꯗꯤ ꯖꯃꯨꯟꯗꯣ ꯉꯁꯤ ꯉꯁꯤꯅ ꯑꯍꯥꯟꯕ ꯆꯥꯕ ꯐꯪꯉꯦ
ꯑꯥ
ꯆꯥꯕ ꯐꯪꯗ꯭ꯔꯦ ꯑꯩꯗꯤ ꯌꯥꯝ ꯍꯥꯎꯕ꯭ꯔꯥꯅ ꯈꯟꯕꯅꯦ ꯃꯍꯥꯎꯗꯣ ꯑꯩꯅ ꯈꯟꯕꯗ ꯉꯥꯜꯂꯦ ꯌꯥꯝꯅ
ꯃꯁꯛꯇꯤ ꯐꯖꯕꯅꯦ
ꯃꯁꯛꯇꯤ ꯐꯖꯔꯒ ꯍꯥꯥꯎꯇꯦ
ꯅꯨꯄꯥꯒꯨꯝꯅ ꯂꯥꯏꯔꯕ ꯋꯥꯔꯜꯒꯤ ꯊꯝꯃꯣꯏꯒ ꯆꯞ ꯃꯥꯟꯅꯩ
ꯂꯥꯏꯔꯕ ꯋꯥꯔꯜ ꯍꯣꯏꯒꯤ ꯚꯤꯗꯤꯋꯣꯗꯣ ꯎꯕ꯭ꯔꯣ
ꯀꯔꯤ ꯚꯤꯗꯤꯌꯣꯅꯣ ꯎꯋꯦ
ꯑꯗꯣ ꯂꯥꯏꯔꯕ ꯋꯥꯔꯜ ꯃꯣꯏꯗꯣ ꯑꯗꯨ ꯅꯨꯄꯥꯗꯣ ꯅꯨꯄꯤ ꯑꯇꯣꯞꯄ ꯀꯣꯢꯔꯕ ꯃꯥꯜꯂꯦ ꯄ꯭ꯔꯦꯌꯦꯜ ꯆꯠꯄ ꯍꯧꯋꯦ
ꯑꯣ ꯑꯣꯏꯕ꯭ꯔꯣ
ꯊꯤꯕ ꯚꯤꯗꯤꯑꯣꯗꯤ ꯅꯠꯇꯕ ꯑꯗꯣ ꯃꯥꯒꯤ ꯃꯁꯝ ꯃꯥꯅ ꯀꯣꯏꯕ ꯅꯨꯄꯤꯒꯤ ꯃꯁꯝꯒꯨꯝꯕꯗꯣ ꯄꯥꯏꯔꯒ ꯀꯣ
ꯑꯪ
ꯑꯗꯣ ꯒꯥꯔꯤꯗꯁꯨ ꯁꯦꯜꯐꯤ ꯑꯃ ꯎꯋꯦ ꯃꯣꯏ ꯑꯅꯤꯒꯤ
ꯑꯥ ꯃꯤꯅ ꯀꯩꯅꯣ ꯅꯨꯡꯁꯤꯕꯤꯔꯒ ꯃꯥꯗꯤ ꯁꯠ
ꯅꯨꯡꯁꯤꯌꯦ ꯑꯗꯨ ꯑꯣꯏꯔꯁꯨ ꯃꯥꯒꯤ ꯃꯥꯒꯤ ꯅꯨꯄꯤꯗꯨꯗꯤ ꯌꯥꯝ ꯏꯟꯅꯣꯁꯦꯟꯠ ꯑꯣꯏꯌꯦꯅ ꯃꯣꯏ ꯏꯃꯨꯡꯁꯨ ꯌꯥꯝ ꯅꯨꯡꯉꯥꯏꯇꯕ ꯃꯥꯜꯂꯦ ꯅꯨꯄꯤꯈꯣꯏꯒꯤꯗꯣ
ꯎꯝ
ꯃꯣꯏꯒꯤ ꯐꫭꯂꫭꯋꯔꯗꫭ ꯌꯥꯝꯃꯔꫭꯏ ꯍꯧꯖꯤꯛꯇꯤ ꯀꯩ ꯑꯗꯨꯒꯨꯝꯕ ꯇꯧꯕꯔ ꯈꯪꯗꯦ
ꯁꯝꯕꯔ
ꯌꯥꯝ ꯅꯨꯡꯁꯤꯕꯅꯦꯕ ꯃꯣꯏꯕꯨꯁꯨ ꯍꯧꯖꯤꯛꯀꯥꯟꯁꯤ ꯁꯦ ꯃꯣꯏꯁꯦ ꯈꯔ ꯅꯨꯡꯉꯥꯏꯕ ꯃꯥꯜꯂꯦ ꯒꯥꯔꯤꯒꯨꯝꯕ ꯂꯥꯎꯕ ꯂꯥꯎꯕ ꯃꯣꯏ ꯔꯨꯝꯒꯨꯝꯕ ꯒꯦꯠꯀꯨꯝꯕꯁꯨ ꯑꯗꯨꯝ ꯁꯦꯝꯃꯦꯅ ꯃꯣꯏꯒꯤ ꯚꯤꯗꯤꯑꯣꯗ ꯑꯗꯨꯝ ꯃꯔꯛ ꯃꯔꯛꯇ ꯌꯦꯡꯕꯅꯦꯕ ꯃꯥꯒꯤ ꯅꯨꯄꯤꯗꯣ ꯅꯨꯡꯁꯤꯌꯦ ꯑꯗꯨ ꯑꯣꯏꯔꯒ ꯀꯔꯤꯔꯥ ꯃꯥꯗꯤ
ꯅꯨꯄꯥ ꯈꯣꯏꯗꯤ
ꯅꯨꯄꯥꯁꯨꯨ ꯅꯨ ꯅꯨꯄꯤꯁꯨ ꯆꯞ ꯃꯥꯟꯅꯩ ꯍꯣꯏ ꯅꯨꯄꯥꯅꯦ ꯏꯌꯥꯝꯕꯒꯤ ꯁꯤ ꯃꯥꯒꯤ ꯅꯨꯄꯤꯗꯨ ꯌꯥꯝ ꯐꯖꯕꯗꯤ ꯅꯠꯇꯦꯅ ꯑꯗꯣ ꯃꯥꯗꯤ ꯃꯁꯥ ꯌꯥꯝ ꯊꯤꯕꯗꯤ ꯅꯠꯇꯦꯕ ꯍꯣꯏ
ꯎꯝ
ꯃꯁꯛ ꯊꯤꯕꯗꯤ ꯅꯠꯇꯦ ꯑꯗꯨꯒꯤ ꯑꯣꯏꯔꯝꯅꯤ ꯅꯨꯄꯤ ꯈꯣꯏꯕꯗꯣ ꯑꯗꯣ ꯅꯨꯄꯤꯁꯨ ꯀꯔꯤꯒꯤ ꯌꯥꯕꯤ ꯕꯔꯥ ꯍꯥꯏꯕꯅꯤꯗ ꯑꯩꯗꯤ
ꯃꯥꯒꯤ ꯅꯨꯄꯤ ꯂꯩꯌꯦ ꯍꯥꯏꯅ ꯍꯥꯏꯕ ꯈꯪꯉꯦ ꯈꯪꯉꯦ
ꯀꯔꯤꯒꯤ ꯑꯗꯨ ꯅꯨꯄꯤ ꯂꯩꯌꯦ ꯂꯩꯅ ꯍꯥꯏꯔꯒ ꯀꯔꯤꯒꯤ ꯌꯥꯕꯔꯤꯕꯔꯥ ꯍꯥꯏꯕꯅꯦ ꯃꯤꯒꯤ ꯊꫭ ꯑꫭ ꯃꯤꯒꯤ ꯊꯃꯣꯏꯗꫭ ꯊꯨꯛꯀꯥꯏꯒꯦꯔꯥ ꯈꯟꯕ꯭ꯔꯥ ꯈꯪꯗꯦ
ꯎꯝ
ꯅꯨꯄꯤꯒꯤ ꯆꯞ ꯃꯅꯥꯏꯕ ꯅꯨꯄꯤꯅ ꯈꯪꯒꯗꯕꯅꯦꯕ ꯁꯤꯗꯤ ꯍꯣꯏ ꯃꯥꯅ ꯈꯪ ꯗꯔꯗꯤ ꯅꯨꯡꯁꯤꯕꯁꯨ ꯌꯥꯏ ꯑꯗꯨ ꯑꯣꯏꯔꯁꯨ ꯈꯪꯅ ꯈꯪꯅ ꯅꯨꯡꯁꯤꯕꯗꯤ ꯌꯥꯗꯦ ꯃꯥꯁꯨ
ꯎꯝ
ꯏ ꯀꯔꯤꯒꯤꯔꯥ ꯈꯪꯗꯦ
ꯑꯩꯗꯤ ꯎꯗꯔꯤꯍꯦ ꯅꯝꯃꯛꯈ
ꯑꯗꯨ ꯌꯥꯝ ꯌꯥꯝ ꯊꯤꯕꯗꯤ ꯅꯠꯇꯦꯀꯣ ꯑꯗꯨ ꯑꯣꯏꯔꯁꯨ ꯁꯨ ꯃꯥ ꯚꯤꯗꯤꯑꯣꯗ ꯃꯥꯒꯤ ꯈꯨꯠꯇ ꯇꯦꯀꯨꯒꯨꯝꯕ ꯑꯗꯨꯝ ꯏꯌꯦꯅ ꯃꯥꯗꯣ
ꯎꯝ
ꯑꯗꯣ ꯑꯗꯨꯁꯨ ꯎꯋꯦ
ꯀꯗꯥꯏꯗꯒꯤ ꯎꯕꯔꯥ ꯅꯪꯗꯤ
ꯎꯝ ꯑꯩꯗꯣ ꯍꯥꯟꯅ ꯇꯥꯁꯇ ꯃꯣꯔꯅꯤꯗꯩ ꯎꯋꯦꯕ ꯑꯗꯨ ꯅꯨꯄꯤꯒꯤ ꯀꯔꯤꯅꯣ ꯍꯥꯞꯔꯒꯀꯣ ꯀꯦꯞꯁꯟꯗ ꯃꯥꯒꯤ ꯅꯨꯄꯤ ꯈꯛꯇꯒꯤ ꯚꯤꯗꯤꯑꯣ ꯊꯥꯕꯅꯦ ꯑꯗꯨ ꯈꯪꯅꯕ ꯑꯗꯨꯒ ꯅꯦꯛꯁꯇ ꯍꯧꯖꯤꯛꯅ ꯎꯝ ꯎꯈ꯭ꯔꯦꯕ
ꯎꯝ
ꯑ ꯑꯥ
ꯑꯗꯨꯅꯅꯤꯅꯦ ꯊꯥꯖꯕ ꯌꯥꯗ꯭ꯔꯤꯁꯦ
ꯑꯗꯨꯅꯦ ꯂꯥꯏꯁꯨ ꯂꯥꯏꯔꯀꯣ ꯃꯣꯏ ꯃꯥꯗꫭ
ꯍꯣꯏ ꯍꯧꯖꯤꯛꯀꯥꯟ ꯈꯔ ꯅꯨꯡꯉꯥꯏꯔꯥꯛꯄꯒꯤ ꯑꯣꯏꯔꯝꯅꯤꯅ꯫
ꯍꫭꯏ ꯑꯗꯨꯨꯅꯦ꯫ ꯑꯗꯣ ꯅꯨꯞ ꯅꯨꯄꯤꯒ ꯃꯣꯏ ꯑꯅꯤꯒꯤ ꯁꯦꯜꯐꯤ ꯎꯕꯅꯦ ꯒꯥꯔꯤ ꯃꯅꯨꯡꯗ꯫
ꯑꯣ꯫ ꯑꯗꯨ ꯅꯨꯄꯥꯗꯨꯣ ꯒꯦꯝ ꯚꯤꯂꯦꯖꯇꯅꯤꯅꯀꯣ꯫
ꯍꯪꯗꯦ ꯑꯩꯗꯣ ꯃꯣꯏꯗꯣ ꯒꯦꯝ ꯚꯤꯂꯦ ꯌꯥꯝ ꯂꯩꯀꯥꯏ ꯃꯥꯟꯕ ꯖꯥꯠꯇꯣ ꯑꯣꯏꯕ ꯃꯥꯜꯂꯦ ꯃꯣꯏꯒꯤꯗꯣ꯫
ꯏꯃꯥ ꯏꯃꯥꯟꯅꯕꯤ ꯑꯃꯥ ꯑ ꯑꯩꯈꯣꯏ ꯏꯝꯐꯥꯜ ꯂꯩꯕ ꯒꯥꯟꯗ ꯂꯩꯃꯤꯟꯅꯕ ꯅꯨꯄꯤ ꯑꯃ ꯂꯩꯅ꯫
ꯑꯥ꯫
ꯃꯣꯏꯗꯨꯁꯨ ꯑꯪ ꯈꯔ ꯀꯥꯡꯔꯒ ꯁꯥꯡꯕꯗꯣ꯫
ꯑꯥ ꯍꯣꯏ ꯍꯣꯏ꯫
ꯎꯝ ꯃꯥꯁꯨ ꯒꯦꯝꯕꯤꯂꯦꯖꯇ ꯂꯩꯌꯦꯕ ꯑꯉꯥꯡ ꯑꯣꯏꯔꯤꯉꯩꯗ꯫
ꯑꯣ꯫
ꯑꯗꯨꯝꯇ ꯄꯨꯛ ꯑ ꯁꯤ ꯅꯨꯄꯥꯁꯤ ꯎꯔꯒ ꯑꯁ ꯑꯁꯤ ꯅꯨꯄꯥꯁꯤꯗꯤ ꯑꯩꯒꯤꯂ ꯒꯦꯝ ꯚꯤꯂꯦꯖ ꯂꯩꯕ ꯊꯥꯏꯅ ꯏꯒꯣꯜꯒꯤ ꯑꯉꯥꯡ ꯑꯣꯏꯔꯤꯉꯩꯗꯛ ꯀꯣꯏꯔꯝꯕ ꯅꯨꯄꯥꯗꯣ ꯌꯥꯝ ꯃꯥꯜꯂꯦ ꯑꯣꯏꯔꯝꯕꯁꯨ ꯌꯥꯏ ꯍꯩꯌ ꯦ
ꯑꯣ ꯑꯣꯏꯔꯝꯕ ꯌꯥꯏ ꯑꯗꯨ ꯑꯣꯏꯔꯗꯤ꯫
ꯑꯉꯥꯡ ꯑꯣꯏꯃꯟ ꯑꯉꯥꯡ ꯑꯣꯏꯕꯒꯤ ꯃꯁꯛ ꯀꯩꯅꯣꯁꯨ ꯅꯤꯡꯁꯤꯡꯕ ꯉꯝꯗ꯭ꯔꯦ ꯑꯗꯨꯕꯨ ꯌꯥꯝ ꯃꯥꯜꯂꯦ ꯃꯥ ꯅꯤꯡꯗꯤ ꯅꯤꯡꯁꯤꯡꯗ꯭ꯔꯦ꯫
ꯅꯪꯗꯤ ꯌꯨꯝꯗ ꯑꯗꯨꯝ ꯂꯩꯕ꯭ꯔꯥ꯫
ꯌꯨꯝꯗ ꯂꯩꯌꯦ꯫
ꯀꯔꯤꯒꯤ ꯃꯤꯁꯦꯁ ꯔꯤꯄ꯭ꯂꯥꯏ ꯄꯤꯗꯕ꯭ꯔꯥ ꯀꯣ ꯌꯥꯝ ꯄꯣꯡꯉꯦꯀꯣ ꯃꯤꯗꯤ ꯄꯩꯁꯥ ꯄꯥꯏꯔꯒ꯫
ꯄꯥꯏꯕꯒꯤꯅꯦ꯫
ꯀꯔꯤꯒꯤ ꯌꯥꯝ ꯀ ꯀꯔꯤꯒꯤ ꯌꯥꯝ ꯇꯨꯝꯕ꯭ꯔꯥ ꯀꯣ ꯅꯣꯏꯔꯒ ꯁꯦꯁ꯫ ꯐꯥꯒꯤ ꯇꯥꯎꯕꯅꯦ ꯐꯥꯒꯤ ꯇꯥꯎꯕꯅꯦ꯫
ꯗꯨꯃꯥꯏꯅ ꯑꯗꯨꯃꯥꯏꯅ ꯉꯥꯡꯒꯅꯣ ꯍꯥꯏꯕꯅꯤꯅꯦ ꯑꯩꯅ ꯕꯣꯜ ꯌꯦꯡꯂꯒ ꯇꯨꯝꯕ ꯑꯗꯨꯒꯤ ꯑꯁ ꯈꯪꯗꯦ ꯗꯨꯝꯊꯣꯛ ꯈ꯭ꯔꯦ ꯍꯧꯒꯠꯄ ꯉꯝꯗ꯭ꯔꯦ꯫
ꯑꯥꯏꯗꯨ ꯇꯨꯝꯅꯤꯡꯕꯅꯦꯕ ꯑꯁ ꯇꯨꯝꯕ ꯌꯥꯗꯦ ꯑꯩꯗꯤ ꯃꯤꯠꯅꯗꯤ ꯇꯨꯝꯅꯤꯡꯕ ꯊꯝꯃꯣꯏꯗꯩ ꯌꯥꯝ ꯀꯪꯕ ꯖꯥꯠꯇꯣ꯫ ꯇꯨꯝꯗꯦꯕ ꯊꯃꯣꯏꯗꯗꯤ꯫
ꯃꯤ ꯈꯔꯗꯤ ꯊꯕꯛ ꯊꯦꯡꯕꯛ ꯊꯦꯡꯈ꯭ꯔꯕꯅꯦ ꯑꯈꯣꯏꯗꯤ꯫
ꯑꯣ ꯅꯣꯏꯗꯣ ꯕꯥꯜ ꯌꯦꯡꯕ ꯂꯣꯏꯔꯒ ꯑꯃꯨꯛ ꯇꯨꯝꯕꯒꯤ ꯑꯣꯏꯔꯝꯅꯤꯀꯣ꯫
ꯑꫭ ꯍꯣꯏ꯫
ꯑꯩꯗꯤ ꯈꯔ ꯉꯟꯅ ꯇꯨꯝꯃꯦ ꯉꯔꯥꯡꯗꯣ ꯑꯦꯂꯚꯦꯟ ꯊꯥꯔꯇꯤ ꯑꯗꯨ ꯋꯥꯏꯗ ꯇꯨꯝꯃꯦ ꯑꯗꯣ ꯑꯂꯥꯔꯝ ꯂꯛꯔꯒ ꯑꯃꯨꯛ ꯍꯧꯒꯥꯠ
ꯉꯁꯤꯗꯤ ꯌꯥꯝ ꯋꯥꯕ ꯅꯠꯇꯦ ꯄꯨꯡ ꯃꯉꯥꯒꯨꯝꯕ ꯇꯨꯝꯕ ꯃꯥꯜꯂꯦ ꯑꯩ꯫
ꯃꯥꯡ ꯕꯣꯜ ꯌꯦꯡꯅꯤꯡꯉꯥꯏ ꯉꯥꯏ ꯉꯥꯏꯔꯒ ꯑꯩꯗꯤ ꯌꯦꯡꯕ ꯂꯣꯏ ꯌꯦꯡꯉꯔꯣꯏꯗ ꯇꯨꯃꯦꯗ ꯑꯩꯗꯤ
ꯎꯝ ꯉꯁꯤꯒꯤ ꯕꯣꯜꯁꯤ ꯐꯥꯖꯗꯦꯗꯤ ꯇꯨꯝꯅꯤꯡꯕ ꯐꯥꯎꯗꯦꯅ ꯑꯈꯣꯏꯗꯤ ꯇꯟꯃꯟꯗꯅ
ꯍꯌꯦꯟꯆꯨ ꯅꯪ ꯉꯝꯈ꯭ꯔꯅꯤ ꯑꯗꯨꯒꯤ ꯑꯗꯨꯨꯝ ꯇꯨꯝꯈ꯭ꯔꯅꯤ
ꯄꯨꯉꯝꯗ ꯉꯝꯕꯅꯦ ꯉꯁꯤꯒꯤꯗꯣ
ꯍꯥꯥ
ꯋꯥ ꯌꯥꯝ ꯋꯥꯅ ꯉꯝꯕꯅꯦꯕ
ꯋꯥꯅ ꯉꯝꯃꯦ
ꯃꯣꯏꯅꯗꯤ ꯍꯦꯟꯅꯗꯤ ꯐꯖꯕꯗꯤ ꯍꯦꯜꯂꯦꯗꯥ
ꯎꯝ
ꯑꯗꯨ ꯑꯣꯏꯔꯁꯨ ꯃꯣꯏꯒꯤ ꯗꯥꯎꯗꯣ ꯐꯩꯕ ꯃꯣꯏ ꯍꯦꯜꯂꯦ ꯐꯖꯥꯕꯗꯤ ꯌꯥꯝ ꯐꯖꯩꯌꯦ ꯃꯣꯏꯒꯤꯅ ꯍꯦꯜꯂꯦ ꯐꯖꯃꯟꯗꯅꯥ ꯑꯩꯗꯤ ꯍꯤꯞꯄꯒ ꯌꯦꯡꯉꯦ ꯅꯣꯏꯕꯥ ꯍꯤꯞꯄꯁꯨ ꯌꯥꯗꯦꯗ ꯑꯃꯛ ꯍꯧꯒꯠꯂꯒ ꯌꯦꯡꯕꯅꯦ ꯌꯦꯅꯤꯡꯃꯟꯗꯅ ꯆꯥꯛ ꯍꯦꯟꯁꯥꯡ ꯊꯣꯡꯕ ꯍꯥꯎꯔꯕ꯭ꯔꯣ ꯀ꯭ꯔꯤ ꯇꯧꯕ꯭ꯔꯥ ꯍꯧꯖꯤꯛꯀꯤ ꯆꯥꯛꯆꯥꯕ꯭ꯔ ꯅꯪ
ꯍꯧꯖꯤꯛꯅ ꯆꯥꯛ ꯊꯣꯡꯉꯦ ꯍꯥꯏꯅ ꯇꯧꯔꯒ ꯂꯩ
ꯑꯣ ꯆꯥꯛ ꯀꯅꯥꯅ ꯊꯣꯡꯉꯤꯅꯣ
ꯑ ꯑꯌꯨꯛꯀꯤꯅꯦ
ꯑꯁ ꯂꯣꯏꯔꯦꯍꯦ ꯑꯗꯣ ꯅꯨꯡꯗꯥꯡꯗꯤ ꯑꯃꯨꯛ ꯆꯥꯛ ꯆꯥꯒꯦꯔꯣ
ꯅꯨꯡꯗꯥꯡ ꯑꯃꯨꯛꯀꯥ ꯋꯥꯟ ꯇꯨ ꯑꯗꯨꯋꯥꯏꯗ ꯃꯨꯛ ꯆꯥꯔꯅꯤ
ꯑꯣ ꯈꯪꯗ꯭ꯔꯦꯍꯦ ꯀꯔꯤ ꯏꯟꯁꯥꯡ ꯊꯣꯡꯅꯤ ꯑꯗꯨꯗꯤ
ꯈꯪꯗꯦꯗꯤ ꯀꯩ ꯏꯟꯁꯥꯡ ꯊꯣꯡꯗꯣꯏꯅꯣ
ꯎꯝ
ꯀꯅꯥꯜ ꯆꯥꯗꯦ ꯑꯩꯈꯣꯏꯗꯣ ꯆꯥꯛ ꯆꯥꯗꯕꯤꯗ ꯗꯨꯝ ꯆꯠꯈ꯭ꯔꯕꯅꯦꯕ ꯊꯣꯡꯕꯤꯗꯕꯅꯤꯅꯥ
ꯃꯣꯏꯁꯨ ꯊꯣꯡꯕ ꯉꯝꯗꯦ ꯑꯗꯨꯒꯤꯅꯦ ꯕꯣꯜ ꯌꯦꯡꯅꯤꯡꯕꯅꯤꯅ ꯈꯡ ꯈꯡꯗꯦꯗ ꯆꯠꯄ ꯇꯥꯔꯦ ꯌꯦꯡꯅꯤꯡꯕ ꯑꯣꯏꯕꯅꯤꯅ
ꯎꯄꯥꯢ ꯂꯩꯇ꯭ꯔꯦ
ꯀꯥꯔꯤꯔꯤꯀꯣ ꯑꯩꯒꯤꯁꯦ ꯅꯪꯕꯨ ꯆꯠꯇꯕꯁꯦ
ꯈꯪꯗꯦ ꯑꯩꯗꯤ ꯌꯥꯔꯦ
ꯑꯩꯅ ꯑꯣꯏꯔꯝꯅꯤꯌꯦ ꯅꯪ ꯑꯩꯈꯣꯏ ꯑꯅꯤ ꯋꯥꯔꯤ ꯁꯥꯕ ꯐꯪꯉꯤꯅ ꯍꯧꯖꯤꯛ
ꯎꯝ ꯍꯝ ꯑ ꯥꯩꯌꯥꯥ ꯁꯣꯏꯗ ꯅꯍꯥꯟꯗꯤ ꯃꯉꯥ ꯌꯧꯈ꯭ꯔꯗꯤ ꯀꯩꯅꯣ ꯇꯧꯕ ꯌꯥꯕꯅꯤꯅꯀꯣ
ꯀꯔꯤꯕꯥ ꯍꯣꯏ ꯃꯇꯝꯅꯅꯦ ꯃꯇꯝꯅ
ꯑꯥꯎ
ꯃꯇꯝ ꯋꯥꯠꯄꯒꯤꯅꯦ ꯏꯕꯦꯝꯃꯥ ꯅꯪꯒꯤꯗꯣ
ꯑꯣ
ꯋꯥꯏ ꯆꯤꯟꯕ꯭ꯔꯣ ꯑꯩꯈꯣꯏꯑꯅꯤ ꯋꯥꯔꯤ ꯁꯥꯔꯒ ꯆꯥꯛ ꯏꯟꯁꯥꯡ ꯊꯣꯡꯕꯗꯣ ꯎꯝ ꯇꯥꯕ꯭ꯔꯣ
ꯇꯥꯏꯌꯦ ꯇꯥꯏꯌꯦ ꯇꯠꯈ꯭ꯔꯕꯥ ꯃꯥꯂꯦ ꯆꯤꯟꯗꯦ ꯆꯤꯟꯗꯦ ꯑꯗꯨꯝ ꯇꯧꯔꯒ ꯂꯩꯕꯅꯦ
ꯊꯣꯡꯕ ꯂꯣꯏꯕ ꯃꯇꯝꯗꯁꯨ ꯑꯃꯨꯛ ꯒꯣꯜ ꯋꯥꯔꯤ ꯁꯥꯕ ꯌꯥꯏ ꯍꯥꯏꯕꯅꯤꯗ ꯋꯥꯏ ꯆꯤꯜꯂꯗꯤ ꯑꯁ ꯊꯕꯥꯛ ꯊꯕꯥꯛ ꯇꯧꯔꯒ ꯀꯣꯜ ꯇꯧꯕꯁꯤ ꯄꯥꯛ ꯌꯥꯗ꯭ꯔꯦꯗ ꯄꯥꯡꯗꯝꯅꯦ ꯊꯕꯥꯛꯇꯣ ꯌꯥꯝ ꯊꯨꯅ ꯇꯧꯕ ꯉꯝꯗꯦꯕ
ꯎꯝ ꯑꯩꯌꯥ ꯑꯌꯥ ꯁꯕꯒ
ꯑꯩꯈꯣꯏꯗꯗꯤ ꯅꯨꯡꯁꯥ ꯌꯥꯝ ꯀꯟꯅ ꯊꯣꯛꯑꯦ ꯑꯗꯣ ꯑꯃꯨꯛ ꯃꯝꯃꯦ
ꯎꯝ
ꯒ꯭ꯌꯥꯟ ꯇꯥꯗꯦ ꯉꯥꯁꯤꯒꯤ ꯅꯨꯃꯤꯠꯁꯦ
ꯌꯥꯝ ꯁꯥꯔꯦ ꯑꯃꯨꯛ ꯈꯪꯗꯦ ꯀꯔꯤ ꯇꯥꯎꯕꯒꯤꯔ ꯅꯣꯡꯁꯨ ꯈꯔꯥꯛ ꯈꯔꯥꯛ ꯆꯨꯢꯋꯦ ꯃꯔꯛ ꯃꯔꯛꯇ ꯈꯤꯇꯪ ꯈꯤꯇꯪꯅꯤꯗ ꯌꯥꯝ ꯀꯥꯟꯕꯗꯤ ꯅꯠꯇꯦ
ꯎꯝ ꯅꯨꯡꯗꯥꯡ ꯑꯩꯈ꯭ꯔꯥꯗꯤ ꯇꯨꯝꯕ ꯌꯥꯗ꯭ꯔꯦꯕꯒ ꯑꯩꯈꯣꯏꯒꯤ ꯔꯨꯝꯗꯣ ꯁꯥꯕꯅ ꯌꯥꯗ꯭ꯔꯦ
ꯍꯣꯏ ꯑꯗꯨꯃꯥꯏꯅ ꯇꯧꯋꯦ ꯋꯤꯟꯗꯣ ꯍꯥꯡꯉꯁꯨ ꯀꯥꯡ ꯆꯥꯡꯕ ꯅꯣꯏꯗꯤ ꯂꯩꯔꯝꯃꯣꯏꯗ ꯃꯊꯥꯛꯇ ꯂꯩꯕꯅꯤꯅ
ꯋꯤꯟꯗꯣꯔꯣ ꯀꯔꯤ ꯀꯥꯡꯔ ꯑꯦ ꯀꯥꯡ ꯌꯥꯝꯃꯦ
ꯎꯝ ꯃꯊꯛꯇꯗꯤ ꯄꯥꯛ ꯂꯩꯇꯕꯅꯦ ꯀꯥꯡ
ꯂꯩ ꯂꯩꯌꯦ ꯀꯥꯡꯗꯁꯨ ꯃꯊꯥꯛꯇ ꯑꯣꯏꯔꯁꯨ
ꯎꯝ ꯑꯝ ꯀꯥꯡꯈꯥꯟꯗꯣ ꯊꯝꯔꯝꯅꯤꯅ ꯑꯗꯨ
ꯊꯝꯗꯦ
ꯑꯁ
ꯗꯨꯝ ꯌꯥꯝꯕꯗꯤ ꯑꯣꯏꯗꯦ ꯑꯃ ꯑꯅꯤꯒꯨꯝꯕ ꯑꯗꯨꯝ ꯈꯛꯇꯅꯤꯗ ꯌꯥꯝꯕ
ꯐꯦꯟꯒꯨꯝꯕ ꯑꯣꯟ ꯇꯧꯔꯗꯤ ꯄꯥꯛ ꯂꯩꯗꯤ ꯂꯩꯇꯝꯅꯤꯗ ꯃꯣꯢ ꯅꯨꯡꯁꯤꯠꯇ ꯂꯩꯥꯕ ꯉꯝꯗꯕ ꯃꯥꯜꯂꯦ ꯃꯣꯢ ꯁ꯭ꯇꯦꯟ ꯐꯦꯟꯒꯨꯝꯕꯗꯣ ꯂꯧꯕ ꯌꯥꯏꯌꯦꯅ ꯌꯥꯝ ꯇꯥꯡꯕꯁꯨ ꯅꯠꯇꯦ
ꯀꯨꯂ꯭ꯔ ꯀꯨꯂ꯭ꯔ ꯂꯧꯋꯦ ꯀꯨꯂ꯭ꯔꯗꯨ ꯈꯛꯇ ꯉꯥꯏꯅꯦ
ꯑꯣ
ꯐꯦꯟ ꯐꯦꯟꯅꯗꯤ ꯏꯪꯗ꯭ꯔꯦ ꯑꯗꯨꯒꯤ
ꯎꯝ ꯍꯣꯏ ꯑꯁ ꯑꯥ ꯐꯦꯟꯗꯣ ꯀꯔꯤꯅꯣ ꯑꯃ ꯇꯧꯕꯅꯦ
ꯎꯝ
ꯀꯔꯤꯒꯤꯔ ꯈꯪꯗ꯭ꯔꯦ
ꯍꯥ ꯍꯥ
ꯀ꯭ꯔꯤ ꯀ꯭ꯔꯤ ꯑꯁ ꯅꯪ ꯍꯧꯖꯤꯛ ꯉꯥꯟꯅ ꯍꯧꯒꯠꯄ ꯍꯧꯒꯠꯄꯅꯤꯀꯣ
ꯎꯝ꯫ ꯎꯝ ꯕꯦꯜ ꯕꯦꯜꯕꯨ ꯀꯣꯜ ꯇꯧꯋꯦ ꯕꯦꯡ ꯀꯣꯜ ꯇꯧꯔꯛꯄꯒꯤ ꯑꯗꯨꯒꯤ ꯑꯗꯨꯗꯒꯤ ꯍꯧꯒꯠꯄꯅꯦ
ꯑꯣ ꯋꯥꯔꯤ ꯁꯥꯁꯦ ꯍꯥ ꯋꯥꯔꯤ ꯁꯥꯁꯦ ꯍꯥꯏꯔꯑꯦ ꯃꯉꯣꯟꯗꯁꯨ ꯑꯩꯁꯨ ꯋꯥꯔꯤ ꯁꯥꯅꯤꯡꯉꯥꯏ ꯂꯩꯕ ꯍꯣꯏ
ꯎꯝ ꯇꯨꯝꯊꯣꯛꯈ꯭ꯔꯥꯕ ꯃꯥꯜꯂꯦ ꯃꯥꯗꯣ ꯅꯪꯅ ꯇꯦꯛꯁ ꯁꯔꯛꯄ ꯀꯥꯟꯗ
ꯎꯝ ꯑꯗꯨꯃꯥꯏꯅ ꯍꯥꯏꯌꯣ ꯍꯣꯏ ꯑꯩ ꯇꯨꯝꯈ꯭ꯔꯦꯅ
ꯅꯪ ꯇꯦꯛꯁ ꯊꯔꯛꯑꯦ ꯑꯗꯨ ꯃꯥ ꯇꯨꯝꯊꯣꯛꯈ꯭ꯔꯦ ꯍꯥꯏꯅ ꯍꯟ ꯃꯥ ꯇꯦꯛꯁꯁꯨ ꯄ꯭ꯂꯥꯏ ꯄꯤꯕ ꯀꯥꯟꯗ ꯎꯝ